ꯑꯣ ꯀꯩꯅꯣ ꯌꯥꯝ ꯇꯞꯄꯦ ꯍꯜꯂꯣ
ꯇꯥꯔꯕꯣ
ꯑꯣ ꯃꯥꯏ ꯒꯣꯗ ꯑꯁꯨꯛ ꯌꯥꯝ ꯇꯞꯄ ꯑꯥ ꯌꯥꯝ ꯇꯞꯄꯦ ꯑꯗꯨꯒ ꯀꯩꯒꯤꯅꯣ ꯑꯩꯒꯤ ꯃꯈꯣꯟꯗꯣ ꯃꯅꯤꯡ ꯍꯜꯂꯛꯑꯦ
ꯑꯁ ꯅꯣꯏ ꯏꯀꯣ ꯆꯠꯄꯤꯒꯤ ꯋꯥꯔꯤꯖꯦ ꯑꯃꯨꯛ ꯇꯧꯔꯛꯑꯕ꯭ꯔꯥ ꯐꯠꯇ꯭ꯔꯤꯕ
ꯇꯥꯕ꯭ꯔꯣ ꯇꯥꯕ꯭ꯔꯣ ꯇꯣ ꯀꯥꯕꯛ ꯀꯥꯕꯛ ꯍꯥꯏꯗꯤ ꯅꯪꯒꯤ ꯃꯈꯣꯟꯗꯣ ꯌꯥꯝ ꯄꯤꯛꯑꯕꯅꯤꯅ ꯄꯤꯛꯅ ꯂꯥꯛꯑꯦꯕꯀꯣ ꯅꯪꯒꯤ ꯁ꯭ꯄꯤꯀꯔꯗꯣ ꯌꯥꯝ ꯄꯤꯛꯄ꯭ꯔꯥ ꯀꯩꯅꯣ
ꯌꯥꯔꯕꯣ
ꯀꯩꯒꯤꯅꯣ ꯌꯥꯝꯅ ꯄꯤꯛꯏꯖꯤꯕꯨ ꯃꯈꯣꯟꯖꯤꯕꯨ ꯀꯩꯗꯧꯔꯒꯦ
ꯑꯩꯒꯤꯖꯨ ꯁꯤ ꯄꯤꯛꯏꯕ꯭ꯔꯥ
ꯍꯜꯂꯣ ꯑꯁ ꯌꯥꯝ ꯄꯤꯛꯑꯦꯗ ꯃꯈꯣꯟꯖꯦ ꯌꯥꯝ ꯋꯥꯅ ꯇꯥꯏ
ꯇꯥꯗ꯭ꯔꯕꯣꯖꯦ
ꯇꯥꯗꯤ ꯇꯥꯏ ꯑꯗꯣ ꯌꯥꯝ ꯈꯔ ꯋꯥꯅ ꯇꯥꯏ ꯍꯜꯂꯣ
ꯇꯥꯔꯕꯣ
ꯎꯝ ꯎꯝ
ꯍꯧꯗꯦ
ꯌꯥꯔꯦ ꯌꯥꯔꯦ
ꯐꯖꯅ ꯁꯦꯡꯅ ꯇꯥꯕ꯭ꯔꯥ ꯍꯥꯏꯕꯅꯦ
ꯎꯝ ꯍꯝ
ꯀꯩꯅꯣ ꯎꯍꯨꯛ ꯑꯕꯣ?
ꯊꯟ ꯌꯥꯝ ꯋꯥꯅ ꯇꯥꯏ ꯍꯥꯏꯕ ꯇꯞꯅ ꯑꯩ ꯀꯩꯀꯩ ꯉꯥꯡꯖꯟ ꯈꯣ ꯁꯟ ꯇꯧꯔꯗꯤ ꯇꯥꯗꯦꯕ ꯅꯪ ꯍꯥꯏꯗꯣ ꯫
ꯀꯩꯒꯤꯅꯣ ꯑꯩ ꯑꯦꯌꯔꯄꯤꯁ ꯀꯨꯝꯕ ꯀꯩꯒꯨꯝꯕꯁꯨ ꯀꯩꯝ ꯁꯤꯖꯤꯟꯅꯗꯦꯕꯀꯣ ꯁꯤꯖꯨ ꯑꯗꯨꯝ ꯇꯞꯄ꯭ꯔꯥ?
ꯍꯨꯝ
ꯁꯤꯖꯨ ꯑꯗꯨꯝ ꯇꯞꯄ꯭ꯔꯥ?
ꯇꯞꯄꯦ ꯑꯗꯨꯝ ꯫
ꯀꯃꯥꯏꯅ ꯇꯧꯔꯤꯕ?
ꯗꯦꯗꯥ ꯅꯪꯒꯤ ꯐꯣꯟꯗꯣ ꯌꯥꯗ꯭ꯔꯦ ꯑꯅꯧꯕ ꯑꯃ ꯁꯤꯜꯂꯣ ꯫
ꯐꯣꯟ ꯁꯤꯟꯕꯗ ꯑꯃꯨꯛ ꯇꯥꯗ‌ꯣꯔꯕ ꯑꯥ ꯑꯥ ꯫ ꯀꯥꯏ ꯀꯥꯏꯗꯅꯣ ꯃꯤꯁꯨ ꯌꯥꯝꯅ ꯀꯣꯏꯟ ꯄꯨꯔꯒ ꯐꯣꯟ ꯑꯣꯟꯅꯕꯤ ꯈꯣꯠꯅꯕꯤ ꯌꯥꯝ ꯇꯧꯔꯤꯗꯥꯏ ꯍꯧꯖꯤꯛꯀꯥꯟ ꯫
ꯐꯥꯒ꯭ꯔ‌ꯦ ꯍꯥꯏꯗ‌ꯥꯏ ꯑꯗꯨꯕꯨ ꯫
ꯑꯣ ꯐꯥꯔꯝꯃꯅꯤ ꯑꯗꯨ ꯑꯩꯁꯨ ꯀꯣꯏꯟ ꯑꯝꯇ ꯄꯨꯔꯒ ꯑꯣꯟꯊꯣꯛꯅꯕꯍꯧꯒꯦ ꯇꯧꯅꯤ ꯅꯪꯍꯧꯗ꯭ꯔꯦꯅꯦ ꯫
ꯍꯨꯝ ꯐꯥꯒ꯭ꯔ‌ꯦ ꯍꯥꯏꯔꯀꯦ ꯍꯥꯏꯔꯀꯦ ꯫ ꯀꯩꯗꯧꯔꯝꯃꯤꯅꯣ ꯅꯪ?
ꯑꯩ ꯊꯕꯛ ꯀꯩꯀꯥ ꯂꯣꯏꯁꯜꯂꯦ ꯑꯗꯨꯒ ꯀ꯭ꯂꯥꯁ ꯑꯃ ꯀ꯭ꯂꯥꯁ ꯅꯠꯇꯦ ꯀꯃꯥꯏꯅ ꯍꯥꯏꯗꯣꯏꯅꯣ ꯎꯝ ꯇ꯭ꯔꯦꯅꯤꯡꯅꯦ ꯫ ꯇ꯭ꯔꯦꯅꯤꯡ ꯑꯃ ꯑꯃꯨꯛꯀ ꯂꯣꯏꯁꯤꯟꯒꯦ ꯇꯧꯔꯝꯕꯅꯦ ꯫
ꯑꯩ ꯀꯥꯡ ꯀꯣꯏꯕ ꯆꯠꯅꯤꯡꯉꯤ ꯫
ꯀꯥꯡ ꯀꯣꯏꯕ ꯆꯠꯅꯤꯡꯉꯦ ꯫ ꯀꯔꯣꯝ ꯀꯔꯣꯝ ꯁꯥꯏꯠꯀꯤ ꯀꯥꯡꯅꯣ ꯅꯪꯅ ꯀꯣꯏꯅꯤꯡꯉꯤꯁꯦ ꯍꯥꯏꯔꯛꯑꯣ ꯫
ꯃꯅꯤꯄꯨꯔꯒꯤ
ꯃꯅꯤꯄꯨꯔꯒꯤ ꯀꯥꯡ ꯑꯗꯨ ꯍꯥꯏꯔꯒ ꯀꯣꯅꯨꯡꯒꯤ ꯀꯥꯡ ꯁꯥꯕ ꯍꯧꯔꯦ ꯍꯧꯖꯤꯛ ꯫
ꯀꯣꯅꯨꯡꯒꯤ ꯀꯥꯡꯁꯦ ꯀꯔꯝꯕꯅꯣ ꯏꯁꯀꯣꯟꯒꯤ ꯀꯥꯡꯂ‌‌ꯣ?
ꯅꯠꯇꯦ ꯀꯣꯅꯨꯡ ꯃꯥꯡꯉꯤꯗꯣ ꯫
ꯀ‌ꯦ ꯀꯣꯅꯨꯡꯅ ꯑꯃ ꯈꯦꯠꯅꯕ ꯏꯁꯀꯣꯟꯅ ꯑꯃ ꯈꯦꯠꯅꯕ ꯫
ꯍꯣꯏ ꯈꯦꯠꯅꯩ ꯑꯗꯣ ꯎꯝ ꯍꯣꯏ ꯑꯗꯨꯃꯥꯏꯅ ꯇꯧꯋꯦ ꯑꯗꯨꯒ ꯆꯥꯎꯕꯗꯤ ꯀꯣꯅꯨꯡꯒꯤꯗꯨꯅ ꯍꯦꯟꯅ ꯆꯥꯎꯕ ꯃꯥꯜꯂꯦꯗ ꯫ ꯆꯥꯛꯀꯥꯒ ꯑꯣ ꯑꯗꯨ ꯍꯣꯏ ꯑꯗꯨꯃꯥꯏꯅ ꯇꯧꯋꯤ ꯫ ꯑꯗꯨꯒ ꯁꯥꯕ ꯁꯦꯝꯒꯠꯄ ꯍꯧꯍ‌ꯧꯔꯦꯕ ꯫ ꯉꯁꯥꯏꯗꯣ ꯂꯝꯕꯤꯗꯨ ꯊꯩꯔꯒ ꯆꯠꯄꯗꯨꯗ
ꯗꯨ ꯃꯅꯤꯄꯨꯔꯒꯤ ꯀꯥꯡ ꯑꯆꯧꯕꯁꯦ ꯑꯗꯨꯏ ꯑꯅꯤꯗꯨꯅꯤꯅꯦ ꯫
ꯍꯣꯏ ꯃꯥꯅꯦ ꯫
ꯃꯦꯟ ꯀꯥꯡꯁꯦ
ꯃꯥꯅꯦ ꯁ꯭ꯀꯣꯟꯒꯤꯗꯨꯗꯤ ꯀꯩꯅꯣ ꯏꯁ꯭ꯇꯔꯤꯡꯒ ꯌꯥꯎꯋꯤꯗꯅ ꯫ ꯀꯟꯇ꯭ꯔꯣꯂꯔꯗꯣ ꯇꯥꯇꯥꯒꯤꯗꯒ ꯍꯥꯞꯄ ꯎꯪꯅꯕꯗꯣꯍꯦ ꯫
ꯑꯣ
ꯅ‌ꯣꯏ ꯄꯥꯏꯔꯒ ꯌꯥꯝ ꯁꯥꯟꯅꯕꯗꯣ ꯫ ꯃꯃꯥꯡꯗꯗꯤ ꯀꯥꯡꯁꯦ ꯂꯝꯕꯤꯒꯤ ꯃꯇꯥꯏꯗ ꯁꯦꯝꯃ ꯊꯝꯕꯅꯦꯕ ꯀꯣꯅꯨꯡꯒꯤꯗꯣ ꯫ ꯉꯁꯥꯏꯅ ꯃꯌꯥꯏ ꯆꯞ ꯆꯥꯅ ꯃꯌꯥꯏ ꯆꯕꯨꯛꯇ ꯁꯥꯔꯒ ꯃꯦꯗꯤꯌꯟꯒꯤ ꯇꯥꯏꯞꯇ ꯊꯝꯃꯒ ꯁꯥꯏꯠ ꯁꯥꯏꯗꯠꯇꯨꯗ ꯑꯣꯏꯅ ꯒꯥꯔꯤ ꯆꯠꯂꯦꯕ ꯫ ꯑꯗꯨꯃꯥꯏꯅ ꯇꯧꯕ ꯋꯥꯅꯤꯗ ꯃꯌꯥꯏꯗ ꯫ ꯈꯤꯟꯖꯜꯂꯥ
ꯑꯗꯨꯗꯨꯅꯕꯨꯗꯤ ꯄꯣꯁ ꯇꯥꯏꯌꯦꯕ ꯀꯩꯒꯤꯅꯣꯗꯤ ꯍꯌꯦꯡ ꯆꯤꯡꯉꯛꯄ ꯀꯥꯟꯗ ꯂꯝꯕꯤ ꯃꯌꯥꯏꯗꯒꯤ ꯑꯗꯨꯝ ꯍꯧꯔꯦꯗꯅ
ꯎꯝ
ꯍꯧꯖꯤꯛꯇꯤ ꯂꯝꯕꯤꯁꯨ ꯐꯅꯌꯥꯝ ꯄꯥꯛꯊꯣꯛꯈ꯭ꯔꯦꯗꯅ ꯑꯃꯨꯛꯀ ꯀꯟꯀ꯭ꯔꯤꯠ ꯊꯥꯒꯤꯕꯗꯒꯤ ꯍꯥꯟꯅꯁꯨ ꯄꯥꯛꯄꯨꯗꯤ ꯄꯥꯛꯑꯦ ꯑꯗꯨ ꯑꯣꯏꯔꯁꯨ ꯂꯝꯕꯤꯗꯣꯕ ꯂꯝꯕꯤ ꯐꯖꯅ ꯒ꯭ꯌꯥꯟ ꯇꯥꯗꯕꯅꯦꯕ
ꯎꯝ
ꯍꯧꯖꯤꯛꯅ ꯄꯨꯔꯥ ꯀꯟꯀ꯭ꯔꯤꯠ ꯑꯣꯏꯒ꯭ꯔꯕꯅꯤꯅ ꯀ꯭ꯂꯥꯎꯠ ꯂꯝꯕꯤꯗꯣ ꯂꯝꯄꯥꯛ ꯑꯣꯜꯂꯦꯗꯅ ꯑꯗꯨꯃꯥꯏꯅ ꯇꯧꯋꯦ ꯑꯗꯣ ꯀꯥꯡ ꯃꯇꯝꯁꯤ ꯆꯥꯛ ꯆꯥꯔꯕ‌ꯣ ꯆꯥꯔꯦꯗ
ꯀꯩ ꯍꯤꯟꯖꯥꯡ ꯆꯥꯔꯤꯕꯣ
ꯑꯁ ꯑꯩꯅ ꯍꯤꯟꯖꯥꯡꯁꯦ ꯍꯪꯉꯛꯇ꯭ꯔꯤꯀꯥꯟꯗ ꯍꯥꯏꯒꯦ ꯇꯧꯕꯅꯤꯗ
ꯍꯤꯟꯖꯥꯡꯁꯦ ꯑꯩꯈꯣꯏ ꯃꯥꯝꯃꯣꯍ‌ꯣꯏꯗꯒꯤ ꯉꯁꯥꯏꯁ‌ꯦ ꯃꯥꯝꯃ‌ꯣꯍ‌ꯣꯏꯗ ꯆꯠꯂꯦ ꯑꯗꯨꯒ
ꯎꯝ ꯑꯩ ꯑꯩ ꯏꯌꯥꯍ ꯍꯥꯏꯔꯝꯗꯕ ꯋꯥꯅ‌ꯦ ꯏꯅꯥꯎꯅꯨꯄꯥ ꯏꯕꯥꯏꯅꯤ ꯆꯠ ꯄꯅꯦ ꯑꯗꯨ
ꯑꯩꯉꯣꯟꯗ ꯍꯥꯏꯔꯝꯃꯗꯤ ꯑꯩꯒꯤꯁꯨ ꯁꯔꯨꯛ ꯄꯨꯔꯛꯑꯣꯏꯗ꯭ꯔꯥꯕ
ꯄꯨꯔꯛꯅꯤ ꯄꯨꯔꯛꯅꯤ ꯑꯗꯣ ꯆꯠꯄꯁꯤꯗꯅꯦ ꯑꯩꯈꯣꯏꯗꯤ ꯃꯥꯒꯤ ꯅꯥꯀꯟꯗ ꯂꯩꯕ ꯑꯗꯨꯗꯩ ꯑꯗꯨꯝ ꯂꯩꯌꯦꯕꯀꯣ
ꯅ‌ꯣ ꯅꯣꯏꯒꯤ ꯈꯪꯅꯕꯗꯨꯗꯩ ꯅꯠꯇꯕ
ꯅꯠꯇꯦꯕ ꯅꯠꯇꯦ ꯍꯣꯏ ꯀꯔꯤꯒꯤꯅꯣꯗꯤ ꯃꯥ ꯃꯥꯝꯃꯣꯗꯩ ꯍꯦꯛꯇ ꯃꯝꯃꯣꯗꯒꯤ ꯄꯩꯁꯥ ꯂꯩ ꯌꯥꯗꯕ ꯍꯣꯏ ꯂꯧ ꯌꯥꯗꯦꯕ ꯑꯗꯨꯗꯨꯅ ꯃꯥ ꯎꯗ꯭ꯔꯤꯀꯥꯟꯗ ꯍꯣꯠꯆꯜꯂ ꯆꯦꯟꯁꯤꯜꯂꯒ ꯍꯦꯛꯇ ꯂꯧꯕꯅꯦꯕ ꯗꯨ ꯃꯣꯏꯒꯤ ꯄꯔꯦꯡꯗꯨꯗ ꯂꯩꯔꯤꯁꯦ ꯗꯨꯀꯥꯟ ꯑꯍꯨꯝꯅꯦꯕꯀꯣ
ꯃꯥꯝꯃꯣ ꯍꯥꯏꯗꯤ ꯀꯩꯅꯣ
ꯃꯥꯝꯃꯣ ꯍꯥꯏꯗꯤ ꯑꯪꯀꯜ ꯃꯃꯥꯒꯤ ꯃꯅꯥꯎꯅꯨꯄꯥ
ꯑꯣꯀꯦ ꯕꯥꯆꯧ ꯍꯥꯏꯔꯒꯅ ꯃꯌꯥꯝꯕ
ꯕꯥꯆꯧ ꯍꯥꯏꯔ ꯕꯥꯆꯧ ꯍꯥꯏꯔꯗꯤ ꯕꯕꯥꯒꯤ ꯃꯌꯥꯝꯕ
ꯑꯗꯨ ꯃꯃꯥꯒꯤ ꯃꯌꯥꯝꯕꯅ ꯀꯩ
ꯃꯃꯥꯒꯤ ꯃꯌꯥꯝꯕꯁ‌ꯦ ꯀꯩ ꯀꯧꯗꯣꯏꯅ‌‌ꯣ ꯑꯩ ꯈꯪꯗꯤꯌ‌ꯦ ꯃꯃꯥꯒꯤ ꯃꯌꯥꯝꯕ ꯂꯩꯇꯕꯅꯤꯅ
ꯎꯝ ꯍꯥ
ꯑꯗꯨ ꯑꯗꯨꯝ ꯀꯧꯔꯝꯗꯧ ꯃꯥꯜꯂꯦꯕ ꯕꯥꯆꯧ ꯍꯥꯏꯗꯣꯏꯔꯥ ꯃꯥꯝꯃ‌ꯣ ꯑꯗꯨꯝ ꯍꯥꯏꯅꯤꯗ ꯀꯩꯒꯤ ꯕꯥꯆꯧ ꯍꯥꯏꯗꯣꯏꯅꯣ ꯑꯧ ꯃꯥꯝꯃ‌ꯣꯅꯤ ꯀꯩꯅꯣ ꯃꯥꯝꯃꯅꯤ ꯀꯩꯅꯣ ꯅꯠꯇꯦ ꯃꯥꯝꯃꯣ ꯍꯥꯏꯔꯒꯅ ꯃꯅꯥꯎꯅꯨꯄꯥ ꯃꯥꯟꯗ꯭ꯔꯣ ꯃꯥꯝꯃ ꯍꯥꯏꯔꯒꯅ ꯑꯍꯟ ꯃꯥꯟꯕꯅꯦ ꯌ‌ꯦꯡꯉ‌ꯣ
ꯑꯧ
ꯑꯗꯨ ꯍꯥꯏꯔꯒꯅ ꯅꯍꯥꯟ ꯑꯉꯥꯡ ꯑꯃꯅ ꯑꯥ ꯕꯕꯥꯒꯤ ꯃꯃꯥꯟꯅꯕ ꯑꯣꯏꯕ ꯂꯨꯍꯣꯡꯗꯣꯔꯦꯅ ꯆꯠꯂꯨꯕ ꯆꯠꯂꯨꯕꯁꯤꯗ ꯍꯣꯏ ꯕꯕꯥꯒꯤ ꯃꯃꯥꯟꯅꯕꯒꯤ ꯃꯆꯥ ꯂꯨꯍꯣꯡꯒꯗꯕ ꯕꯕꯥꯒꯤ ꯕꯕꯥꯒꯤ ꯕꯕꯥꯒꯤ ꯃꯃꯥꯟꯅꯕꯒꯤ ꯃꯆꯥ ꯂꯨꯍꯣꯡꯒꯗꯧꯁꯤ ꯆꯠꯂꯨꯔꯦꯗꯅ꯫ ꯑꯩꯅ ꯃꯣꯏ ꯍꯨꯏꯗꯨꯣ ꯐꯖꯩꯩꯅ ꯏꯁꯇꯦꯇꯁ ꯊꯝꯕ ꯑꯗꯒꯤꯗꯤ ꯑꯩꯈꯣꯏ ꯅꯍꯥꯟ ꯕꯨꯛ ꯐꯤꯌꯔꯗ ꯑꯩꯈꯣꯏ ꯕꯨꯛ ꯐꯤꯌꯔꯗ ꯕꯣꯂꯟꯇꯤꯌꯔ ꯇꯧꯃꯤꯟꯅꯕ ꯑꯉꯥꯡ ꯑꯃꯅ ꯍꯨꯏꯗꯣ ꯈꯪꯉ ꯂꯩꯔꯝꯕ ꯍꯣꯏ ꯍꯣꯏ ꯍꯣꯏ ꯂꯥꯏꯔꯤꯛꯀꯤ ꯃꯦꯂꯥꯗ ꯃꯇꯦꯡ ꯄꯥꯡꯉꯨꯕ ꯑꯉꯥꯡꯅꯤ꯫
ꯎꯝ꯫
ꯃꯁꯛꯁꯤꯒ ꯑꯗꯨꯒꯤ ꯑꯉꯥꯡꯗꯣ ꯑꯗꯨꯒꯤ ꯑꯉꯥꯡꯗꯨꯅ ꯍꯨꯏꯗꯣ ꯃꯁꯛ ꯈꯪꯉ ꯂꯩꯔꯝꯕꯗꯨꯗ ꯍꯨꯏ ꯃꯃꯤꯡꯗꯣ ꯁꯤꯐꯨ ꯀꯧꯋꯦꯕ꯫
ꯎꯝ꯫
ꯁꯤꯐꯨ ꯅꯠꯇ꯭ꯔꯥ ꯍꯥꯏꯔꯛꯄ ꯑꯗꯣ ꯑꯩꯅ ꯈꯜꯂꯤꯅ ꯍꯨꯏ ꯄ꯭ꯔꯤꯠꯂꯥꯅ ꯈꯜꯂꯨꯕ꯫
ꯎꯝ꯫
ꯑꯗ ꯈꯨꯝꯒꯦꯗꯧꯔꯤꯀꯥꯟꯗ ꯚꯗꯤꯑꯣꯃꯨꯛ ꯊꯥꯖꯤꯜꯂꯛꯄ꯫ ꯃꯥꯗꯤ ꯂꯨꯍꯣꯡꯕꯗꯨꯒꯤ ꯊꯕꯛ ꯌꯥꯎꯔ ꯂꯩꯖꯥꯠꯗꯅ꯫
ꯎꯝ꯫
ꯑꯗꯨꯒ ꯁꯤꯁꯤ ꯅꯠꯇ꯭ꯔꯥꯅ ꯂꯣꯏ ꯆꯞ ꯃꯥꯟꯅꯔꯕ ꯐ꯭ꯂꯣꯔꯒꯤ ꯀꯔꯤ ꯀꯔꯥ ꯀꯂꯔ ꯀꯩꯀꯥꯗꯣ ꯄꯦꯇꯔꯟꯗꯣ ꯇꯥꯏꯜꯁꯀꯤ ꯑꯗꯨ ꯃꯥꯟꯅꯕꯗꯨꯗ ꯑꯦꯍ ꯅꯪ ꯀꯩꯗꯧꯔꯤꯕ ꯍꯥꯏꯔꯒ ꯑꯩꯈꯣꯏꯒꯤ ꯑꯩꯈꯣꯏ ꯗꯗꯥ ꯂꯨꯍꯣꯡꯗꯣꯔꯦ ꯍꯥꯏꯔꯛꯄ, ꯑꯦ ꯅꯣꯏꯗꯗꯥ ꯑꯗꯨ ꯑꯩꯈꯣꯏ ꯕꯕꯥꯒꯤ ꯃꯃꯥꯟ ꯒꯤ ꯃꯆꯥꯅꯤꯅꯦꯅ ꯍꯥꯏꯔꯦꯅ ꯑꯗ ꯑꯦ ꯑꯗꯨꯗꯤ ꯈꯪꯅꯕ꯭ꯔꯣ ꯇꯧꯔꯦ ꯑꯩꯈꯣꯏꯗꯤ ꯃꯥꯝꯃꯅꯦꯅ ꯍꯥꯏꯕ ꯃꯥꯅꯗꯤ ꯑꯩꯗꯤ ꯃꯃꯥꯅ ꯄꯥꯔꯨꯔꯕ ꯃꯥꯅ ꯃꯥꯝꯃ ꯏꯔꯛꯄꯗꯣ ꯑꯗꯨꯗ ꯀꯩꯅꯣ ꯃꯃꯥ ꯍꯥꯏꯕꯨ ꯀꯩꯅꯣ ꯇꯧꯔꯕ ꯈꯪꯕ꯭ꯔꯥ ꯃꯃꯥ ꯍꯥꯏꯔꯒ ꯃꯃꯤꯡꯗꯣ ꯍꯥꯏꯔꯛꯄ ꯀꯥꯟꯗꯨꯗꯗꯤ ꯅꯨꯄꯥꯏ ꯃꯃꯤꯡ ꯑꯣꯏꯔꯦꯗꯅ ꯑꯗ ꯑꯩꯅ ꯄꯥꯏ ꯀꯔꯤꯅꯣ ꯃꯥ ꯍꯥꯏꯁꯨ ꯃꯃꯥꯁꯨ ꯍꯥꯏ ꯑꯗꯨꯒ ꯏꯅꯣ ꯁꯔꯥꯟ ꯇꯨꯔꯥꯟ ꯇꯧꯔ ꯑꯗꯨꯒꯒꯗꯤ ꯀꯣꯟꯅ ꯚꯣꯏꯁ ꯊꯥꯔꯛꯑꯦ ꯑꯗꯣ ꯃꯥꯝꯃ ꯍꯥꯏꯕ ꯃꯥꯝꯃꯥ ꯇꯧꯔꯛꯑꯦ꯫ ꯑꯗꯨ ꯒ꯭ꯌꯥꯟ ꯇꯥꯥꯔꯦꯅ꯫ ꯑꯗꯨ ꯅꯤꯡꯁꯤꯡꯉꯛꯄ ꯍꯥꯏꯇꯥꯔꯦ ꯅꯪ ꯃꯥꯝꯃꯥꯒꯤ ꯋꯥꯔꯤꯗꯨꯗ꯫
ꯑꯃ ꯑꯩꯈꯣꯏ ꯑꯩꯈꯣꯏ ꯃꯩꯇꯩꯂꯣꯟꯒꯤ ꯑꯃ ꯅꯪꯅ ꯊꯣꯡꯉꯣ ꯍꯣꯏꯅꯦ ꯑꯩꯅ ꯊꯣꯡꯒꯅꯤꯅꯦ ꯊꯧꯕꯗ ꯅꯠꯇꯦ ꯅꯪꯅꯗꯤ ꯊꯣꯡꯅꯤ ꯑꯗꯣ ꯅꯪꯅ ꯊꯣꯡꯉꯣ ꯍꯥꯏꯕ ꯕꯗꯣ꯫
ꯑꯗꯨꯗꯤ ꯑꯗꯨꯃꯛꯅꯦ ꯇꯧꯔꯤꯁꯦ ꯅꯣꯛꯑꯕꯅꯤ ꯑꯗꯨꯒ꯫ ꯄꯨꯔꯥ ꯃꯩ ꯇꯔꯦ ꯃꯩꯇꯩꯂꯣꯟꯁꯦ ꯍꯥꯏꯗꯤ ꯏꯕꯒ ꯄꯥꯕꯒ ꯃꯇꯣꯟꯗ ꯄꯨꯕꯅꯤꯗꯅ꯫
ꯑꯥ꯫
ꯇꯣꯟꯒꯤ ꯃꯈꯥ ꯄꯣꯟꯕꯅꯤꯅ ꯑꯗꯨꯃꯥꯏꯅ ꯇꯧꯔꯦ ꯑꯗꯨꯒ ꯅꯥꯜꯂꯦ꯫ ꯃꯣꯏꯒꯤ ꯃꯣꯏꯒꯤ ꯏꯁꯤꯡꯒꯤ ꯑꯥ ꯐꯦꯛꯇ꯭ꯔꯤ ꯌꯥꯝ ꯆꯥꯎꯅ ꯂꯩꯔꯝꯃꯦꯕ꯫
ꯀꯅꯥ ꯍꯣꯏꯒꯤ꯫
ꯍꯧꯖꯤꯛꯀꯤ ꯕꯕꯥꯒꯤ ꯃꯃꯥꯟꯅꯕꯗꯣ꯫
ꯎꯝ
ꯃꯥꯁꯦ ꯍꯥꯟꯅ ꯑ ꯍꯥꯟꯅꯗꯩꯁꯨ ꯑꯗꯨꯝ ꯄ꯭ꯂꯥꯁꯇꯤꯛ ꯏꯟꯗꯁꯇ꯭ꯔꯤ ꯇꯧꯕꯅꯦꯕ ꯑꯗꯣ ꯍꯟꯇꯛ ꯑꯅꯧꯕ ꯇꯨ ꯊꯥꯎꯖꯟ ꯇ꯭ꯋꯦꯟꯇꯤ ꯐꯥꯏꯚꯇꯒꯤ ꯏꯁꯤꯡꯒꯤ ꯍꯥꯞꯆꯤꯜꯂꯛꯑꯦꯕ ꯑꯩꯈꯣꯏꯅ ꯐꯨꯠꯕꯣꯜ ꯁꯥꯟꯅꯕ ꯆꯠꯄ ꯃꯐꯝꯗꯣ ꯑꯗꯨꯏꯗꯨꯒꯤ ꯃꯅꯥꯛꯇꯅꯦꯕ ꯑꯗꯨꯗ ꯃꯣꯏꯒꯤ ꯃꯦꯆꯤꯟꯒ ꯄꯨꯔꯛꯄꯗꯣ ꯑꯩꯈꯣꯏ ꯎꯍꯧꯋꯦꯕ ꯑꯩꯅꯗꯤ ꯃ ꯃꯥꯒꯤꯅꯤꯗꯨ ꯈꯪꯉꯨꯗꯕ ꯑꯗꯨꯒ ꯅꯍꯥꯟꯗꯣ ꯂꯨꯍꯣꯡꯕꯒꯤ ꯀꯩꯀꯥ ꯄꯣꯌꯦꯡ ꯄꯤꯕ ꯆꯠꯄꯗꯨꯗ ꯃꯦ ꯑ ꯐꯦꯛꯇꯔꯤꯗ ꯌꯦꯡ ꯐꯦꯛꯇꯔꯤ ꯌꯦꯡꯉꯨꯁꯤ ꯂꯥꯛꯑꯣꯅ ꯕꯕꯥꯗꯨ ꯄꯨꯔ ꯆꯠꯈꯤꯕ ꯑꯗꯨꯗ ꯑꯩꯅ ꯈꯣꯏ ꯒꯥꯔꯤꯗꯨ ꯇꯧꯔꯒ ꯏꯟꯅꯔꯦꯗꯅꯥ
ꯑꯗꯨ ꯌꯧꯔꯀꯥꯟꯗꯨꯗ ꯃꯥꯏ ꯃꯦꯆꯤꯟ ꯀꯩꯀꯥꯗꯣ ꯎꯠꯂꯤ ꯑꯞꯗꯦꯇꯦꯠ ꯑꯣꯏꯕꯅꯤ ꯈꯣꯠꯄꯅꯦ ꯇꯧꯔꯒ ꯃꯑꯣꯡ ꯌꯥꯝ ꯇꯥꯅ ꯂꯩꯍꯧꯔꯦ
ꯎꯝ
ꯑꯩꯁꯨ ꯑꯗꯨꯃꯥꯏꯅ ꯑꯦꯁꯇꯥꯕ꯭ꯂꯤꯁꯃꯦꯟ ꯑꯃ ꯊꯝꯅꯤꯡꯕ ꯍꯥꯏꯇꯥꯔꯦ
ꯎꯝ
ꯑꯗꯣ ꯃꯤꯗꯣ ꯂꯣꯏꯅꯕ ꯀꯥꯟꯗ ꯄꯔꯁꯣꯅꯦꯂꯤꯇꯤ ꯌꯥꯝ ꯊꯤꯅ ꯂꯩꯕ ꯍꯥꯏꯇꯥꯔꯦ ꯍꯥꯏꯗꯤ ꯃꯤ ꯌꯥꯝ ꯊꯤ ꯆꯝꯃꯦꯕꯀꯣ
ꯎꯝ
ꯑ ꯑꯥ ꯑꯍꯟ ꯑꯣꯏꯔꯒꯁꯨ ꯑꯗꯨꯝ ꯂꯣꯏꯅꯕꯗꯣ ꯅꯨꯡꯉꯥꯏꯕ ꯍꯥꯏꯇꯥꯔꯦ ꯑꯗꯨꯝ ꯅꯣꯛꯑꯒꯀꯣ ꯍꯥꯏ ꯃꯤꯗꯣ ꯃꯨꯛꯑꯒ ꯁꯨꯂꯩ ꯂꯩꯇꯕ
ꯎꯝ
ꯑꯗꯨꯃꯥꯏꯅ ꯇꯧꯔꯦ ꯂꯥꯡꯖꯜꯂꯦ ꯀꯅꯥ ꯋꯥꯏ
ꯑꯃꯥ ꯎ ꯀꯩꯅꯣ ꯏꯀꯣ ꯌꯥꯝ ꯆꯠꯂꯦ ꯃꯥꯏ ꯃ ꯈꯣꯟꯗꯣ ꯀꯩꯅꯣ ꯄꯨꯔꯥ ꯏꯀꯣ ꯈꯪꯕ꯭ꯔꯥ ꯑꯩ ꯔꯨꯝꯃꯦꯠꯅꯦꯕ ꯑꯗꯣ ꯑꯩ ꯔꯨꯃꯦꯟꯅ ꯉꯥꯡꯕꯗꯣ ꯏꯀꯣ ꯊꯤ ꯆꯠꯄ꯭ꯋꯥꯅꯦ ꯍꯧꯖꯤꯛꯀꯤꯗꯣ
ꯑꯣ
ꯌꯥꯝ ꯌꯥꯛꯅ ꯀꯩꯅꯣꯝ ꯇꯧꯔꯦ ꯑꯁꯦꯡꯕꯒꯤ
ꯍꯥꯏꯌꯦ
ꯅꯪꯒꯤ ꯐꯣꯟꯂꯥ ꯑꯩꯒꯤ ꯐꯣꯟꯂꯥ ꯏꯁꯄꯤꯀꯔ ꯀꯔꯤꯅꯣꯝ ꯇꯧꯔꯤ ꯌꯥꯗꯕ ꯑꯃ ꯌꯥꯎꯔꯦ
ꯑꯣ ꯑꯗꯨ ꯑꯩꯅ ꯉꯥꯡꯉꯤꯁꯤꯗꯤ ꯍꯧꯅ ꯇꯥ ꯁꯦꯡꯅ ꯇꯥꯕ꯭ꯔꯕ
꯭ꯔꯦꯅ ꯉꯥꯡꯕꯗꯣ ꯑꯗꯨꯅꯅꯦ ꯑꯩꯅ ꯏꯃꯨꯡ ꯆꯪꯗ꯭ꯔꯤꯁꯦ ꯑꯥ
ꯌꯥꯝ ꯋꯥꯅ ꯇꯥꯕ꯭ꯔꯥ
ꯇꯥꯏ
ꯁꯤꯗꯤ ꯀꯃꯥꯏꯟ ꯇꯥꯒꯦ
ꯁꯤꯗꯤ ꯇꯥꯔꯦ
ꯁꯃꯥꯏ ꯉꯥꯡꯉꯣ ꯍꯥꯏꯔꯣ
ꯍꯣꯏ
ꯀꯩꯅꯣ ꯁꯤꯗꯤ ꯌꯥꯝ ꯍꯧꯅ ꯉꯥꯡꯉꯦ ꯑꯩ ꯀꯥꯏ ꯃꯤ ꯂꯩꯀꯥꯏ ꯂꯥꯛꯑ ꯂꯣꯏ ꯇꯥꯥꯔꯅꯤꯌꯦ
ꯇꯞꯅ ꯑꯗꯨꯝ ꯉꯥꯡꯉꯣ ꯌꯥꯔꯦ ꯑꯩ ꯃꯄꯥꯟ ꯊꯣꯛꯂꯛꯑꯦ ꯑꯗꯨ ꯑꯗꯨꯝ ꯇꯥꯔꯦ ꯇꯥꯏꯑꯦ ꯑꯗꯨꯅ
ꯁꯦ ꯁꯨꯃꯥꯏꯅ ꯉꯥꯡꯉꯛꯄꯁꯤꯗꯤ ꯇꯞꯄꯦꯕ ꯅꯠꯇ꯭ꯔꯥ
ꯎꯝ
ꯑꯥ ꯁꯨꯃꯥꯏ ꯉꯥꯡꯉꯒꯗꯤ ꯇꯥꯏꯑꯦꯕ ꯁꯦꯡꯅ ꯅꯠꯇ꯭ꯔꯥ
ꯑꯥ
ꯃꯁꯛꯁꯤꯒ ꯇꯧꯔꯤꯁꯦ ꯑꯗꯨꯗꯤ ꯉꯁꯥꯏꯅ ꯍꯥꯏꯕ ꯌꯥꯗ꯭ꯔꯕ
ꯑꯩꯅ ꯇꯥ ꯋꯥꯅ ꯇꯥꯏ ꯋꯥꯅ ꯇꯥꯏ ꯍꯥꯏꯗꯨꯕꯨ ꯂꯥꯛꯁꯨ ꯂꯥꯛꯇꯅ ꯑꯈꯣꯏ ꯑꯆꯥꯄꯣꯠ
ꯑꯣꯁ ꯇꯧꯗꯤ ꯇꯧꯈ꯭ꯔꯕ
ꯎꯝ
ꯊꯦꯡꯉꯦꯅꯦ ꯍꯧꯖꯤꯛ ꯄꯨꯡ ꯀꯌꯥ ꯇꯥꯔꯒꯦ ꯑꯝꯇ ꯌꯦꯡꯉꯣ
ꯄꯨꯡ ꯑꯥ ꯌꯧꯒꯔꯦꯗ ꯇꯔꯥ ꯃꯥꯊꯣꯏ ꯃꯈꯥꯏ ꯇꯥꯔꯦ
ꯑꯦꯁ ꯇꯔꯥꯃꯥꯊꯣꯏ ꯑꯦ ꯌꯥꯝ ꯉꯜꯂꯤꯗ ꯗꯨꯗꯤ ꯑꯩ ꯅꯍꯥꯟ ꯑꯩꯈꯣꯏ ꯁꯤꯗ ꯆꯦꯟꯕꯗꯣ ꯄꯨꯡ ꯑꯅꯤꯗꯅꯦ ꯅꯠꯇꯦ ꯍꯣꯏ ꯄꯨꯡ ꯑꯅꯤ ꯑꯗꯨꯋꯥꯏꯗꯅꯦ ꯑꯈꯣ ꯑꯈꯣꯏ ꯁꯤꯗꯁꯨ ꯑꯈꯣꯏ ꯁꯤꯗꯁꯨ ꯑꯍꯤꯡꯗ ꯆꯥꯕ ꯌꯥꯔꯕꯅꯤꯅ ꯅꯨꯡꯉꯥꯏꯔꯦ ꯀꯩꯅꯣ
ꯐꯔꯦ ꯀꯩꯗꯧꯔꯒꯦ
ꯅꯨꯡꯉꯥꯏꯔꯦ ꯍꯥꯏꯁꯤꯅꯤ ꯑꯗꯣ ꯑꯩꯗꯤ ꯅꯠꯇꯦꯕ ꯍꯥ ꯑꯩ ꯇꯨꯝꯃꯨꯔꯒꯦ ꯑ ꯍꯣ
ꯐꯣꯟ ꯍꯜꯂꯛꯑꯦ
ꯌꯥꯝ ꯍꯧꯅ ꯍꯧꯖꯤꯛ ꯄꯥꯏꯊꯣꯔꯛꯑꯦ ꯀꯃꯥꯏꯅꯣ ꯑꯩꯁꯨ ꯈꯪꯍꯧꯗ꯭ꯔꯦ ꯗꯨꯅꯦ ꯑꯩ ꯃꯈꯣꯜꯗꯣ ꯄꯨꯔꯥ ꯇꯨ ꯇꯨ ꯇꯨ ꯏꯃꯥ ꯁꯤꯗꯤ ꯂꯥꯎ ꯊꯥꯕꯩ ꯇꯥꯏꯞꯇ ꯆꯣꯡꯈꯠꯂꯛꯑꯦꯕ
ꯀꯩꯗꯧꯔꯦ ꯍꯥꯏꯕꯅꯣ
ꯍꯣꯏ ꯍꯣꯏ ꯇꯨꯝꯊꯣꯛꯎꯔꯣ ꯎꯝ ꯑꯩ ꯍꯧꯗꯣꯛꯄꯤꯔꯛꯑꯒꯦ ꯄꯣꯠ ꯌꯧꯔꯛꯑꯀꯥꯟꯗ
ꯍꯣꯏ ꯃꯪ ꯐꯔꯁꯦ ꯃꯪꯐꯔꯁꯦ
ꯃꯡ ꯐꯔꯁꯦ ꯎꯝ ꯎꯝ